ꯑꯣ ꯇꯥꯔꯕꯣ
ꯎꯝ ꯇꯥꯏꯌꯦ ꯇꯥꯔꯦ
ꯁꯦꯡꯅ ꯇꯥꯕ꯭ꯔꯣ ꯐꯖꯅ
ꯎꯝ ꯇꯥꯏꯌꯦ ꯇꯥꯏ ꯕ꯭ꯂꯨꯇꯨꯠ ꯍꯥꯞꯄꯀꯥꯟꯗꯗꯤ ꯑꯃ ꯕꯣꯂꯨꯝ ꯍꯦꯟꯅ ꯂꯩꯈꯠꯄ ꯌꯥꯏꯑꯦꯕꯀꯣ
ꯎꯝ
ꯑꯗꯨꯅ ꯇꯥꯔꯦ ꯐꯖꯟꯅ
ꯀꯩꯗꯧꯔꯤꯅꯣ
ꯑ ꯁꯨꯝ ꯐꯝꯃꯝꯕꯅꯦ ꯀꯩꯅꯣ ꯑꯈꯣꯏꯒꯤ ꯑꯩꯅ ꯂꯩꯁꯦ ꯀꯩꯅꯣꯅꯤꯅ ꯑꯥꯏꯂꯦꯟꯅꯤꯅ ꯁ꯭ꯋꯥꯏꯗ ꯇꯨꯔꯤꯖꯝ ꯀꯩꯀꯥ ꯂꯥꯛꯄ ꯈꯣꯠꯄ ꯃꯣꯏꯒꯤ ꯀꯥꯟꯅꯕ ꯀꯥꯟꯅꯗꯕ ꯁꯨꯝ ꯌꯦꯡꯉꯝꯕꯅꯦ
ꯑꯣ ꯑꯗꯨꯗꯤ ꯇꯨꯔꯤꯖꯝꯒꯤ ꯃꯇꯥꯡꯗ ꯀꯥꯟꯅꯕꯗ ꯗꯤꯁꯀ꯭ꯁ ꯈꯔ ꯇꯧꯁꯦ
ꯌꯥꯏꯌꯦ ꯇꯧꯁꯦ
ꯁꯨꯝ ꯍꯥꯏꯐꯦꯠ ꯍꯧꯗꯣꯔꯛꯑꯣꯅꯦ ꯅꯪ ꯍꯥꯟꯅ
ꯇꯨꯔꯤꯖꯝ ꯇꯨꯔꯤꯖꯝꯅ ꯀꯥꯟꯅꯕ ꯍꯥꯏꯁꯦ ꯍꯥꯏꯗꯤ ꯑꯩꯈꯣꯏꯒꯤ ꯁꯔꯥꯎꯟꯗꯤꯡꯗ ꯂꯩꯔꯤꯕꯁꯤꯡꯁꯤꯒꯤ ꯅꯠꯇ꯭ꯔꯒ ꯑꯈꯣꯏꯒꯤ ꯏꯁꯇꯦꯠꯀꯤ ꯏꯀꯣꯅꯣꯃꯤ ꯒ꯭ꯔꯣꯠ ꯍꯦꯟꯒꯠꯂꯛꯄ ꯃꯇꯦꯡ ꯄꯥꯡꯗꯣꯏꯅꯤ ꯍꯥꯏꯕꯗꯤ ꯇꯦꯛꯁ ꯀꯥꯗꯔꯤꯝꯅꯤ ꯅꯠꯇ꯭ꯔꯥ ꯀꯩꯅꯣ ꯀꯩꯅꯣ ꯀꯃꯥꯏꯅ ꯏꯟꯀꯝꯁꯦ ꯀꯃꯥꯏꯅ ꯖꯦꯅꯔꯦꯠ ꯇꯧꯋꯦ ꯍꯥꯏꯔꯒꯗꯤ ꯂꯣꯀꯦꯜꯒꯤ ꯂꯣꯀꯦꯜ ꯕꯤꯖꯤꯅꯦꯁ ꯍꯥꯏ ꯇꯥꯔꯦꯅꯦ ꯑꯈꯣꯏꯒꯤ ꯇꯨꯔꯤꯖꯝ ꯑꯃ ꯂꯩ ꯇꯥꯔꯒꯗꯤ ꯑꯅꯛꯄꯗ ꯗꯨꯀꯥꯟ ꯁꯥꯔꯛꯀꯅꯤ ꯑꯗꯒꯤ ꯑ ꯑꯇꯩ ꯃꯐꯝꯗ ꯐꯪꯗꯕ ꯑꯗꯥꯏ ꯂꯣꯀꯦꯜ ꯑꯦꯔꯤꯌꯥꯗ ꯐꯪꯕ ꯄꯣꯠ ꯌꯣꯜꯂꯛ ꯀꯅꯤ ꯃꯤꯅꯗꯤ ꯄꯥꯝꯅꯕꯀꯣ ꯎꯝ ꯗꯨꯝꯕ ꯌꯣꯜꯂꯛꯀꯅꯤ ꯑꯗꯨꯒ ꯑꯗꯨꯗꯨꯅ ꯀꯩꯗ ꯀꯃꯥꯏꯅ ꯇꯧꯔꯛꯀꯦ ꯍꯥꯏ ꯀꯥꯟ ꯑꯗꯨꯗꯨꯅ ꯑꯃꯨꯛ ꯒꯣꯔꯃꯦꯟꯒꯤ ꯇꯦꯛꯁ ꯔꯤꯚꯦꯅ꯭ꯌꯨ ꯈꯣꯝꯒꯠꯄꯗ ꯃꯇꯦꯡ ꯄꯥꯡꯉꯛꯀꯗꯣꯏꯅꯦꯕ ꯍꯥꯏꯗꯤ ꯏꯟꯀꯝ ꯁꯨꯝꯗ ꯏꯟꯀꯝ ꯍꯦꯟꯒꯠꯂꯛꯑꯗꯤ ꯃꯥꯒꯤ ꯑ ꯂꯩꯕꯒꯤ ꯆꯥꯡ ꯍꯥꯏꯗꯤ ꯃꯥꯒꯤ ꯕꯥꯏꯌꯤꯡ ꯄꯣꯠ ꯂꯩꯕꯒꯤ ꯆꯥꯡꯁꯦ ꯍꯦꯟꯒꯠ ꯂꯛꯀꯗꯣꯏꯅꯦꯕ ꯅꯠꯇ꯭ꯔꯥ
ꯎꯝ ꯍꯦꯒꯠꯂꯛꯇꯣꯏꯅꯦ
ꯍꯥꯏꯗꯤ ꯑꯩꯁꯦ ꯉꯁꯤ ꯄꯩꯁꯥ ꯀꯩꯁꯨꯝ ꯊꯣꯛꯑꯝꯗꯅꯤꯅ ꯀꯩꯝ ꯂꯩꯗꯕꯤ ꯂꯩꯔꯝꯃꯅꯤꯕ ꯄꯩꯥꯁꯥ ꯈꯔ ꯊꯣꯛꯂꯛꯄꯗꯩ ꯑꯩꯅ ꯑꯄꯥꯝꯕ ꯑꯩꯉꯣꯟꯗ ꯃꯔꯨꯑꯣꯏꯕ ꯗꯔꯀꯥꯔ ꯑꯣꯏꯕꯁꯤꯡꯗꯣ ꯂꯩꯒꯦꯅ ꯈꯜꯂꯛꯑꯅꯤꯕ ꯑꯃꯨꯛ ꯅꯠꯇ꯭ꯔꯥ
ꯎꯝ ꯈꯜꯂꯛꯇꯣꯏꯅꯦ ꯍꯣꯏ ꯑꯗꯒꯤꯗꯤ ꯀꯩꯅꯣꯁꯨ ꯇꯧꯔꯦꯗꯅ ꯇꯨꯔꯤꯖꯝ ꯂꯥꯛꯄꯁꯤꯅ ꯊꯕꯛ ꯀꯩꯀꯩꯗꯁꯨ ꯑꯣꯄꯣꯔꯆꯨꯅꯤꯇꯤ ꯐꯪꯍꯜꯂꯦ ꯍꯥꯏꯗꯤ ꯇꯨꯔꯤꯖꯝꯗ ꯂꯥꯛꯑꯕꯅꯤꯅ ꯃꯅꯥꯛꯅꯛ ꯄꯗ ꯑꯀꯣꯏꯕꯗ ꯂꯩꯔꯤꯕꯉꯩꯗꯣ ꯍꯣꯇꯦꯜꯒꯨꯝꯕ ꯍꯥꯡꯉꯛꯑꯦ
ꯎꯝ
ꯔꯦꯁꯇꯨꯔꯦꯟꯒꯨꯝꯕ ꯑꯗꯒꯤꯗꯤ ꯑꯗꯨꯝ ꯍꯥꯏꯗꯤ ꯅꯣꯏ ꯑꯥ ꯄꯦꯟꯒꯨꯝꯕꯗ ꯆꯠꯂꯁꯨ ꯍꯥꯏꯗꯤ ꯑꯗꯨꯝ ꯍꯤꯒꯨꯝꯕ ꯑꯗꯨꯃꯥꯏ ꯇꯧꯔꯁꯨꯀꯣ ꯑꯗꯨꯒꯨꯝꯕꯗꯨꯅ ꯃꯌꯥꯝ ꯍꯥꯏꯗꯤ ꯃꯥꯒꯤ ꯏꯟꯀꯝꯗꯨꯁꯨ ꯍꯦꯟꯒꯠꯍꯜꯂꯦ ꯍꯥꯏꯗꯤ ꯖꯣꯕ ꯇꯤꯗꯣ ꯍꯦꯟꯒꯠꯂꯕꯅꯤꯅ ꯑꯩꯈꯣꯏꯁꯨ ꯍꯥꯟꯅ ꯈꯔ ꯑꯗꯨꯝ ꯑꯗꯨꯝ ꯆꯥꯎꯈꯠꯂꯛꯑꯦꯗꯅ ꯐꯖꯅ ꯆꯥꯎꯈꯠꯃꯤꯟꯅꯔꯛꯑꯦꯗꯅ ꯍꯥꯏꯗꯤ
ꯃꯥꯅꯦ
ꯀꯩꯅꯣ ꯍꫭꯏꯗꯁꯨ ꯍꯥꯏꯅꯤ ꯍꯥꯟꯅ ꯃꯥꯗꯣ ꯂꯥꯏꯔꯤꯛ ꯍꯩꯕ ꯑꯣꯔ ꯍꯩꯇꯕ ꯑꯣꯏ ꯇꯁꯨ ꯃꯥꯒꯤ ꯍꯥꯟꯅ ꯏꯟꯀꯝ ꯌꯥꯝ ꯂꯩꯖꯔꯝꯗꯕꯗꯨꯁꯨ ꯇꯦꯛꯖꯝ ꯂꯥꯛꯄꯗꯩ ꯏꯟꯀꯝꯁꯨ ꯃꯌꯥꯝꯗ ꯍꯜꯂꯛꯑꯦꯕ ꯊꯕꯛ ꯐꯪꯕꯒꯤꯗꯨ ꯍꯦꯟꯒꯠꯂꯛꯑꯕꯅꯤꯅ ꯍꯥꯏꯇꯥꯔꯦ ꯍꯥꯟꯅ ꯉꯥꯎ ꯁꯥꯟꯅꯔ ꯂꯩꯔꯝꯕ ꯑꯣꯏꯇꯥꯁꯨꯀꯣ ꯊꯕꯛ ꯐꯪꯗꯕ ꯃꯌꯥꯝꯗꯣ ꯌꯥꯝ ꯀꯥꯟꯅꯩꯗ ꯑꯗꯨꯝ ꯇꯨꯔꯤꯖꯝꯁꯦꯀꯣ
ꯀꯥꯅꯩ ꯀꯥꯅꯩ
ꯎꯝ ꯅꯪ ꯑꯃꯨꯛ ꯍꯥꯏꯌꯨꯅꯥ
ꯑꯗꯒꯤ ꯑꯍꯣꯏ ꯑꯝꯄ꯭ꯂꯣꯏꯃꯦꯟ ꯑꯣꯄꯣꯔꯆꯨ ꯅꯪ ꯅꯪ ꯍꯥꯏꯒ꯭ꯔꯦꯀꯣ ꯏꯝꯄ꯭ꯂꯣꯏꯃꯦꯟ ꯑꯣꯄꯣꯔꯆꯨꯅꯤꯇꯤ ꯍꯦꯟꯒꯠꯄ ꯈꯣꯠꯄ ꯍꯥꯏꯒ꯭ꯔꯦ ꯅꯠꯇ꯭ꯔꯥ ꯑꯗꯒꯤ ꯏꯟꯇꯔꯥ ꯏꯁꯇ꯭ꯔꯛꯆꯔ ꯗꯦꯕꯂꯞ ꯗꯦꯕꯂꯞꯃꯦꯟ ꯑ ꯂꯝꯕꯤ ꯊꯣꯡ ꯐꯍꯟꯕ ꯁꯤ ꯄꯨꯔꯛꯇꯣꯏꯁꯤꯀꯣ ꯇꯨꯔꯤꯖꯝ ꯑꯃ ꯂꯩ ꯇꯥꯔꯒꯗꯤ ꯑꯩꯈꯣꯏ ꯃꯤꯗꯣ ꯂꯥꯛꯅꯤꯡꯅꯕ ꯑꯦꯇ꯭ꯔꯦꯛ ꯇꯧꯕ ꯍꯥꯏꯁꯤꯇꯕꯨ ꯂꯝꯕꯤ ꯊꯣꯡ ꯐꯠꯇ꯭ꯔꯒꯗꯤ ꯀꯅꯥꯝ ꯂꯥꯛꯅꯤꯡꯉꯣꯏ ꯅꯠꯇ꯭ꯔꯥ
ꯎꯝ ꯂꯥꯛꯅꯤꯡꯉꯣꯏ ꯍꯥꯏꯗꯤ ꯂꯝꯕꯤ ꯅꯨꯡꯉꯥꯏꯇꯔꯗꯤ ꯆꯠꯅꯤꯡꯗꯦꯗꯅ ꯑꯩꯈꯣꯏꯖꯨ
ꯃꯥꯅꯦ ꯂꯝꯕꯤꯗꯨꯅ ꯀꯩꯅꯣ ꯃꯐꯝꯗꯣ ꯌꯥꯝ ꯐꯖꯔꯦꯕ ꯆꯠꯇꯤ ꯆꯠꯅꯤꯡꯉꯦꯕ ꯂꯝꯕꯤꯗꯨꯅ ꯀꯩꯅꯣ ꯇꯥꯔꯒ ꯍꯥꯏꯗꯤ ꯎꯝ
ꯀꯔꯥꯏ ꯆꯠꯂꯤꯅꫭ ꯅꯪꯕꫭ ꯑꯥ
ꯆꯠꯄ ꯃꯈꯣꯟ ꯇꯥꯕ꯭ꯔꯣ
ꯎꯝ ꯇꯥꯏꯌꯦ
ꯑꯩꯁ ꯑꯩꯖꯦ ꯀꯩꯅꯣꯗ ꯂꯣꯛꯇꯥꯛ ꯃꯄꯥꯟꯗ ꯄ ꯅꯨꯡꯁꯤꯠꯀ ꯁꯨꯝ ꯍꯥꯡꯆꯤꯛ ꯂꯥꯡꯁꯤꯔꯅ
ꯑꯣ ꯂꯥꯡꯕ ꯍꯥꯏꯇꯥꯔꯦ ꯆꯠꯄꯒꯤ ꯑꯗꯨꯃꯥꯏ ꯆꫭꯠꯆꯥꯥ ꯆꯣꯠꯆꯥ ꯂꯥꯎꯕꯗꯣ
ꯎꯝ ꯐꯔꯕ
ꯎꯝ ꯐꯔꯦ ꯐꯝꯃꯕ
ꯐꯝꯗ꯭ꯔꯤꯌꯦ ꯆꯠꯄꯩ ꯆꯠꯄꯩꯗꯤ ꯆꯠꯂꯤ ꯆꯠꯄꯩꯗꯤ ꯆꯠꯂꯤ
ꯍꯥꯟꯅ ꯌꯥꯝ ꯂꯥꯡꯉꯝꯕ
ꯑꯩꯈꯣꯏ ꯁꯤꯒꯤ ꯕꯣꯠ ꯑꯩꯈꯣꯏꯒꯤ ꯄꯔꯁꯣꯅꯦꯜ ꯍꯥꯏꯇꯥꯔꯦꯅꯦ ꯄꯔꯁꯣꯅꯦꯜ ꯕꯣꯠꯇꫭ ꯇꯪꯉꯝ ꯂꯩꯖꯩꯑꯕ ꯑꯩꯈꯣꯏꯒꯤ ꯌꯨꯝꯒꯤ
ꯎꯝ
ꯑꯗꯨꯗ ꯑꯇꯣꯞꯄ ꯑꯩꯈꯣꯏꯒꯤ ꯅꯠꯇꯕ ꯕꯣꯠ ꯑꯃ ꯈꯥꯝꯃꯝꯃꯦ ꯀꯅꯥꯏꯅꯦꯅ ꯌꯦꯡ
ꯑꫭ ꯍꯣꯏ ꯈꯥ ꯑꯗꯨꯝ ꯇꯥꯔꯛꯑꯣ ꯉꯁꯥꯏ ꯍꯥꯏꯔꯝꯕꯗꯣ
ꯍꯣꯏ ꯀꯩꯅꯣ ꯑꯩꯅ ꯍꯥꯏꯔꯝꯕꯗꯣ ꯏꯟꯐ꯭ꯔꯥꯁ꯭ꯇ꯭ꯔꯛꯆꯔ ꯗꯤꯕꯂꯞꯃꯦꯟ ꯅꯠꯇ꯭ꯔꯥ ꯂꯝꯕꯤ ꯊꯣꯡ ꯐꯍꯟꯕ ꯑꯗꯒꯤ ꯀꯝꯃꯨꯅꯤꯀꯦꯁꯟ ꯅꯦꯠꯋꯥꯛ ꯐꯍꯟꯕ ꯑꯗꯒꯤ ꯍꯥꯏꯗꯤ ꯎꯝ ꯃꯤꯖꯦ ꯂꯥꯛꯑꯦꯗꯅꯕꯨ ꯑꯩꯒꯤ ꯗꯔꯀꯥꯔ ꯑꯣꯏꯕ ꯄꯣꯠꯇꯣ ꯐꯪ ꯍꯥꯏꯗꯤ ꯑꯩꯖꯦ ꯀꯣꯏꯕ ꯆꯠꯂꯦꯕ ꯁꯤ ꯃꯐꯝꯖꯤꯗꯒꯤ ꯑꯩ ꯑꯩꯖꯦ ꯄꯣꯠ ꯑꯝꯇ ꯍꯥꯏꯗꯤ ꯃꯐꯝꯗꯣ ꯌꯧꯔꯀꯥꯟꯗ ꯄꯣꯠꯁꯦ ꯑꯩꯅ ꯆꯥꯅꯤꯡꯕ ꯄꯣꯠ ꯆꯩ ꯀꯩꯀꯥꯖꯦ ꯂꯩꯅꯤꯡꯉꯦꯅ ꯈꯜꯂꯁꯦꯕꯀꯣ ꯑꯗꯣ ꯑꯗꯨꯒꯤ ꯐꯦꯁꯤꯂꯤꯇꯤꯗꯣ ꯄꯥꯕ꯭ꯂꯤꯛ ꯍꯥꯏꯗꯤ ꯗꯥ ꯗꯔꯀꯥꯔ ꯑꯣꯏꯕ ꯅꯦꯗꯔ ꯐꯦꯁꯤꯂꯤꯇꯤꯗꯣ ꯐꯪꯗ꯭ꯔꯒꯗꯤ ꯃꯐꯝꯗ ꯑꯃꯨꯛꯇꯪ ꯆꯠꯂꯨꯕꯗ ꯑꯅꯤꯔ ꯍꯟꯅ ꯆꯠ__ ꯅꯤꯡꯉꯔꯣꯏꯕ ꯅꯠꯇ꯭ꯔꯥ
ꯍꯣꯏ ꯃꯥꯅꯦ ꯍꯣꯏ ꯑꯗꯨꯝ ꯃꯣꯏ ꯀꯦꯠꯂꯧꯕꯗꯁꯨꯀꯣ ꯐꯦꯁꯤꯂꯤꯇꯤꯒꯨꯝꯕ ꯐꯖꯅ ꯐꯪꯗ꯭ꯔꯕꯤꯁ ꯆꯠ__ ꯅꯤꯡꯗꯦꯗꯅ ꯑꯩꯈꯣꯏꯁꯨ ꯀꯣꯏꯅꯤꯡ ꯀꯣꯏꯔꯦꯀꯣ ꯑꯗꯩꯒꯤꯗꯤ ꯑꯗꯨꯝ ꯒꯥꯔꯗꯦꯟꯒꯨꯝꯕ ꯑꯣꯏꯇꯥꯔꯁꯨ ꯑꯗꯨꯝ ꯐꯖꯗꯕꯁꯨ ꯃꯌꯥꯝ ꯂꯩꯗꯅ
ꯎꯝ
ꯑꯗꯨꯝ ꯍꯥꯏꯗꯤ ꯄꯩꯁꯥ ꯃꯥꯡꯉꯒ ꯇꯣꯛꯑꯦ ꯀꯥꯏꯅ ꯆꯠꯅꯤꯡꯗꯕꯁꯨ ꯃꯌꯥꯝ ꯂꯩꯌꯦꯕ ꯍꯥꯏꯗꯤ ꯃꯤꯗꯣ ꯑꯦꯇ꯭ꯔꯦꯛ ꯇꯧꯍꯟꯕ ꯑꯃ ꯆꯪꯉꯦꯕ ꯎꯝ
ꯑꯩ ꯍꯧꯖꯤꯛ ꯆꯠꯂꯛꯏꯗꯣ ꯀꯩꯁꯨꯝ ꯅꯠꯇꯦꯗ ꯍꯥꯏꯗꯤ ꯃꯩ ꯃꯨꯠꯈꯤꯕ ꯍꯥꯏꯗꯤ ꯅꯦꯠꯋꯥꯛꯇꯣ ꯅꯨꯡꯉꯥꯏꯇꯦꯕ ꯃꯩ ꯃꯨꯠꯈ꯭ꯔꯗꯤ ꯋꯥꯏꯐꯥꯏ ꯇꯠꯈ꯭ꯔꯗꯤ
ꯑꯣ
ꯑꯗꯨꯒꯤ ꯑꯩꯅ ꯁꯨꯝ ꯑꯍꯥꯡꯕ ꯖꯒꯥꯖꯤꯗ ꯏꯆꯤꯛ ꯆꯤꯛꯅ ꯐꯝꯃꯨꯔꯒꯦꯅ ꯃꯈꯥꯗ ꯑꯣꯏꯅ ꯍꯪꯆꯤꯛ ꯂꯥꯡꯄ ꯑꯣꯏꯅ ꯀꯨꯝꯃꯛꯄꯅꯤ ꯃꯩ ꯑꯃꯨꯛ ꯃꯨꯠꯈ꯭ꯔꯦ
ꯀꯩꯒꯤꯅꯣ ꯀꯩꯒꯤ ꯑꯣꯏꯁꯥꯅꯣ ꯃꯩ ꯁꯦꯝꯕ꯭ꯔꯣ
ꯃꯩ ꯁꯦꯝꯕ ꯈꯣꯠꯄ ꯌꯥꯎꯕ꯭ꯔꯥ ꯈꯪꯗꯦ ꯉꯔꯥꯡꯗꯩꯅꯦ ꯃꯩ ꯅꯨꯡꯉꯥꯏꯇ꯭ꯔꯤꯖꯦ
ꯎꯝ
ꯇꯨꯔꯤꯖꯝꯁꯦ ꯀꯜꯆꯔꯁꯨ ꯍꯦꯟꯒꯠꯍꯜꯂꯦꯀꯣ ꯍꯥꯏꯗꯤ ꯑꯩꯈꯣꯏꯒꯤ ꯎꯝ ꯂꯩꯀꯥꯏꯒꯤ ꯀꯥ ꯍꯥꯏꯗꯤ ꯀꯩꯀꯩꯒꯤ ꯑꯩꯈꯣꯏ ꯍꯥꯟꯅ ꯂꯩꯖꯔꯝꯕ ꯂꯣꯀꯦꯜꯒꯤ ꯑꯣꯏꯕ ꯇ꯭ꯔꯦꯗꯤꯁꯟ ꯃꯌꯥꯝꯗꯨꯁꯨ ꯃꯤꯌꯥꯝꯗ ꯈꯪꯍꯜꯂꯦꯕ
ꯃꯥꯅꯦ
ꯍꯥꯏꯗꯤ ꯀꯩꯅꯣ ꯎꯝ ꯑꯦꯛꯖꯥꯝꯄꯜ ꯍꯥꯏꯔꯕꯗ ꯑꯗꯨꯝ ꯀꯩ ꯍꯥꯏꯗꯣꯏꯅꯣ ꯈꯪꯗꯦ ꯑꯦꯛꯖꯥꯝꯄꯜꯁꯤꯕꯣ ꯍꯥꯏꯗꯣꯛꯐꯝ ꯊꯣꯛꯇ꯭ꯔꯦ ꯌꯥꯝꯃꯟꯗꯅ ꯑꯃꯇ ꯍꯥꯏꯔꯛꯑꯣꯗꯅ
ꯑꯦꯛꯖꯥꯝꯄꯜ ꯍꯥꯏꯔꯒꯗꯤ ꯑꯩꯈꯣꯏꯒꯤ ꯇꯨꯔꯤꯖꯝ ꯍꯥꯏꯁꯤꯗꯕꯨ ꯑꯥ ꯑꯇꯣꯞꯄ ꯑꯩꯈꯣꯏꯅ ꯈꯪꯗꯕ ꯃꯤ ꯃꯌꯥꯝ ꯂꯥꯛꯇꯣꯏꯅꯤ ꯅꯠꯇ꯭ꯔꯥ
ꯎꯝ
ꯑꯩꯈꯣꯏ ꯁꯤ ꯂꯣꯀꯦꯜ ꯂꯣꯀꯦꯜ ꯑꯦꯔꯤꯌꯥꯁꯤꯗ ꯆꯠꯅꯔꯤꯕ ꯆꯠꯅꯕ ꯆꯠꯅ ꯑꯥ ꯆꯠꯅ ꯆꯠꯅꯔꯤꯕ ꯍꯥꯏꯗꯤ ꯇ꯭ꯔꯦꯗꯤꯁꯟ ꯀꯁꯇꯝ ꯍꯥꯏꯗꯤ ꯂꯩꯗꯅ ꯂꯥꯏ ꯂꯥꯏꯅꯤꯡ ꯂꯥꯢ ꯂꯥꯏꯁꯣꯟꯗꯕꯨ ꯑꯣꯏꯔꯣ ꯑꯃ
ꯎꯝ ꯍꯣꯏ ꯍꯣꯏ ꯗ꯭ꯔꯦꯁꯇꯁꯨ ꯈꯦꯠꯅꯅꯤ ꯇ꯭ꯔꯦꯗꯤꯁꯅꯦꯜ ꯗ꯭ꯔꯦꯁ ꯃꯌꯥꯝ ꯀꯣ ꯍꯣꯏ ꯃꯄꯥꯟ ꯂꯝꯗꯒꯤ ꯂꯥꯛꯄ ꯀꯩꯅꯣ ꯃꯌꯥꯝꯖꯦ ꯎꯝ ꯎꯝ ꯐꯣꯔꯦꯟꯅꯔ ꯃꯌꯥꯝꯅꯁꯨ ꯑꯩꯈꯣꯏ ꯗ꯭ꯔꯦꯁ ꯀꯩꯀꯥꯖꯦ ꯇ꯭ꯔꯥꯏ ꯇꯧꯕꯒꯁꯨ ꯑꯗꯨꯝ ꯌꯥꯎꯗ꯭ꯔꯥ ꯗ꯭ꯔꯦꯁꯇꯣ ꯁꯦꯠꯅꯤꯡꯕꯒꯤ ꯃꯣꯏꯁꯨ ꯄꯥꯝꯕꯒꯤ
ꯃꯥꯏ
ꯑꯗꯨꯃꯥꯏꯅ ꯀꯜꯆꯔꯔꯦꯁꯁꯨ ꯑꯗꯨꯃꯥꯏ ꯑꯦꯛꯆꯦꯟꯖ ꯇꯧꯋꯦ
ꯃꯥꯅꯦ ꯑꯗꯒꯤ ꯑꯦꯟꯚꯥꯏꯔꯣꯟꯃꯦꯟꯇꯦꯜ ꯄ꯭ꯔꯣꯇꯦꯛꯁꯟꯖꯨ ꯍꯦꯟꯒꯠꯍꯜꯂꯅꯤ ꯀꯟꯖꯥꯔꯕꯦꯁꯟ ꯇꯧꯕꯒꯤꯀꯣ
ꯎꯝ
ꯍꯥꯏꯕꯗꯤ ꯇꯨꯔꯤꯖꯝ ꯇꯨꯔꯤꯖꯝꯒꯤ ꯑꯩ ꯑꯩꯒꯤ ꯀꯩꯅꯣ ꯚꯣꯏꯁꯁꯦ ꯅꯨꯡꯁꯤꯠ ꯁꯤꯠꯄꯒꯤ ꯃꯈꯣꯟ ꯇꯥꯕ꯭ꯔꯥ ꯀꯃꯥꯏ ꯇꯧꯋꯦ
ꯎꯝ ꯇꯥꯏꯌꯦ ꯈꯔ ꯌꯥꯝ ꯀꯟꯅꯗꯤ ꯇꯥꯕ ꯅꯠꯇꯦ ꯍꯧꯖꯤꯛ ꯇꯥꯔꯛꯄ ꯍꯥꯟꯅ ꯇꯥꯔꯝꯗꯦ
ꯑ ꯍꯧꯖꯤꯛ ꯈꯪꯁꯤꯠ ꯁꯤꯠꯂꯛꯄ ꯈꯪꯅꯤꯡ ꯍꯦꯛ ꯏꯪꯍꯜꯂꯛꯄ ꯍꯥꯏꯇꯥꯔꯦ
ꯍꯣꯏ ꯃꯈꯥ ꯇꯥꯔꯛꯑꯣ
ꯍꯥꯡꯗꯣꯡꯂꯣ ꯍꯨꯏꯔ ꯑꯃ ꯌꯥꯝ ꯀꯟꯅ ꯈꯣꯡꯕ ꯃꯥꯜꯂꯤꯗ
ꯏꯅꯥꯎꯄꯤꯅ ꯚꯤꯗꯤꯑꯣ ꯀꯟꯅ ꯌꯦꯡ ꯎꯋꯥ ꯎꯋꯥ ꯂꯥꯎꯕ ꯑꯗꯨꯏꯅꯤ
ꯑꯣ ꯑꯣ ꯑꯣ ꯏꯟꯚꯥꯏꯔꯣꯝꯃꯦꯟ ꯍꯥꯏꯗꯤ ꯎꯝ ꯑꯗꯨꯝ ꯇꯥꯏꯌꯦ ꯏꯟꯚꯥꯏꯔꯣꯟꯃꯦꯟꯇꯦꯜ ꯀꯟꯖꯥꯔꯕꯦꯁꯟ ꯑꯦ ꯌꯥꯝ ꯀꯟꯅ ꯍꯧꯅ ꯇꯥꯗꯦꯗ
ꯑꯣ
ꯇꯨꯔꯤꯖꯝ ꯍꯥꯏꯗꯤ ꯇꯨꯔꯤꯖꯝꯁꯤꯅ ꯃꯣꯏꯒꯤ ꯃꯣꯏꯒꯤ ꯂꯥꯛꯄ ꯐꯟꯁꯤꯡꯁꯤꯅ ꯍꯥꯏꯗꯤ ꯑ ꯅꯦ ꯅꯦꯆꯔꯦꯜꯒꯤ ꯑꯣꯏꯅ ꯂꯩꯖꯔꯝꯕ ꯄꯣꯠ ꯆꯩꯁꯤꯡ ꯄ꯭ꯔꯣꯇꯦꯛ ꯇꯧꯕꯒꯤ ꯐꯟ ꯐꯟ ꯑꯃ ꯂꯥꯛꯑꯅꯤꯕ ꯅꯠꯇ꯭ꯔꯥ ꯋꯥꯏꯜ ꯂꯥꯏꯐꯀꯤ ꯑꯣꯏꯒꯦꯔꯥ ꯅꯦꯁꯅꯦꯜ ꯄꯥꯛꯀꯨꯝꯕꯒꯤ ꯑꯣꯏꯒꯦꯔꯥ ꯑꯗꯨꯝꯕꯗꯣ ꯍꯥꯏꯗꯤ ꯑꯗꯨꯒꯤ ꯐꯟꯗꯣ ꯂꯥꯛꯑꯒꯗꯤ ꯑꯩꯈꯣꯏꯒꯤ ꯑꯦꯛꯁꯇꯤꯟ ꯑꯦꯛꯁꯇꯤꯡꯁꯟ ꯑꯣꯏꯒꯤꯗ꯭ꯔꯣꯕ ꯍꯥꯏꯗꯤ ꯋꯥꯏꯜ ꯂꯥꯏꯐ ꯑꯣꯏꯒꯦꯔꯥ ꯑꯃ ꯑꯣꯏ
ꯍꯣꯏ ꯍꯣꯏ ꯁꯉꯥꯏꯒꯨꯝꯕꯗꯣ ꯁꯉꯥꯏꯒꯨꯝꯕ ꯍꯧꯖꯤꯛ ꯄ꯭ꯔꯣꯇꯦꯛꯁꯟ ꯇꯧꯕꯤꯔꯒ ꯃꯌꯥꯝꯗ ꯁꯛꯈꯪꯍꯥꯟꯂꯤꯁꯦ ꯍꯥꯟꯅ ꯃꯨꯠꯀꯦ ꯇꯧꯔꯝꯃꯕꯅꯦꯕ ꯑꯗꯨꯃꯥꯏꯅ ꯄ꯭ꯔꯣꯟꯇꯦꯛ ꯇꯧꯕꯤꯔꯒ ꯍꯧꯖꯤꯛ ꯐꯖꯅ ꯂꯩꯔꯤꯁꯦꯀꯣ ꯃꯌꯥꯝꯗꯁꯨ ꯈꯪꯍꯜꯂꯦꯗꯅ
ꯅꯍꯥꯟꯍꯣꯏ ꯅꯍꯥꯟ ꯑꯩꯅ ꯔꯤꯜꯁ ꯑꯃ ꯊꯦꯡꯅꯈꯤꯌꯦ ꯍꯥꯏꯗꯤ ꯑꯦ ꯄꯨꯔꯥ ꯑꯦꯛꯁ ꯇꯤꯡ ꯑꯣꯏꯈ꯭ꯔꯕ ꯎꯆꯦꯛ ꯑꯃ ꯃꯥꯅ ꯈꯣꯡꯉꯝꯕꯩ ꯃ ꯈꯣꯟꯅꯦ ꯇꯧꯔꯒ ꯑꯥꯏ ꯀꯩꯅꯣ ꯑꯥꯏꯖꯤꯗ ꯑꯃ ꯊꯦꯡꯅꯈꯤ ꯍꯥꯏꯗꯤ ꯁꯨꯝ ꯌꯦꯡꯕꯗ ꯍꯥ
ꯀꯩ ꯂꯝꯒꯤꯅꯣ
ꯀꯩ ꯂꯝꯒꯤꯅꯣꯗꯤ ꯈꯪꯗ꯭ꯔꯦ ꯑꯗꯣ ꯄꯨꯔꯥ ꯑꯦꯛꯁꯇꯤꯡ ꯑꯣꯏꯈ꯭ꯔꯦ ꯍꯥꯏꯌꯦꯕ ꯑꯝꯇ ꯂꯩꯇ꯭ꯔꯦꯅ ꯅꯨꯡꯉꯥꯏꯇꯦ ꯍꯥꯏꯗꯤ ꯁꯥꯎꯟꯗꯨ ꯈꯛ ꯇꯥꯕꯗꯣ ꯎꯆꯦꯛꯇꯨꯅ ꯍꯥꯏꯗꯤ ꯎꯆꯦꯛꯇꯨꯁꯨ ꯃꯁꯛ ꯐꯖꯅ ꯎꯠꯇꯦꯕ ꯃꯣꯏ ꯚꯤꯗꯤꯑꯣꯗꯨꯗ ꯎ ꯑꯃꯗ ꯇꯣꯡꯉꯒ ꯌꯥꯝ ꯍꯥꯏꯗꯤ ꯃꯥꯅ ꯈꯣꯡꯉꯤꯗꯣ ꯍꯥꯏꯗꯤ ꯃꯣꯏꯁꯤꯅ ꯑꯦꯛꯁꯇꯤꯡ ꯑꯣꯏꯔꯝꯗ ꯇꯥꯔꯒꯗꯤ ꯌꯥꯝ ꯅꯨꯡꯁꯤꯕ ꯃꯑꯣꯡꯗ ꯇꯥꯕ ꯌꯥꯏꯌꯦꯕꯀꯣ ꯑꯗꯣ ꯍꯥꯏꯗꯤ ꯃꯥꯅ ꯈꯣꯡꯉꯤꯗꯣ ꯑꯩꯅ ꯇꯥꯏ ꯃꯑꯣꯡꯁꯤꯗ ꯑꯃꯨꯛ ꯌꯥꯝꯅ ꯊꯋꯥꯏ ꯅꯨꯡꯉꯥꯏꯇꯅ ꯍꯥꯏꯗꯤ ꯃꯥꯁꯦ ꯃꯨꯠꯈꯤꯗꯣꯔꯦ ꯍꯥꯏꯕꯒꯤ ꯈꯣꯡꯕ ꯃꯑꯣꯡꯗꯣ ꯑꯣꯏꯅ ꯇꯥꯈꯠꯂꯛꯄ ꯍꯥꯏꯇꯥꯔꯦ ꯋꯥꯈꯜꯁꯤꯗ
ꯍꯣꯏ ꯀꯟꯕꯤꯌꯨ ꯀꯥꯏꯅ ꯍꯥꯏꯔꯝꯕꯀꯣ ꯅꯍꯥꯟꯁꯨ ꯑꯩꯗꯣ ꯑꯦꯕ ꯕꯤꯗ ꯑꯃ ꯎꯔꯝꯃꯦ ꯑꯥ ꯑꯦꯡ ꯀꯩꯅꯣ ꯑꯣꯏꯈ꯭ꯔꯕ ꯃꯨꯠ ꯑꯥ ꯃꯨꯠꯈꯤꯗꯣꯔꯕꯀꯣ ꯁꯥ ꯑꯃ ꯕꯤꯌꯔ ꯑꯃ ꯕꯤꯌꯔ ꯔꯥ ꯈꯪꯗꯦ ꯁꯥꯗꯣ ꯕ꯭ꯂꯦꯛ ꯑꯣꯏꯅ ꯑꯣꯏꯔꯒ ꯀꯩꯅꯣ ꯈꯔ ꯑꯣꯏꯌꯦꯕꯀꯣ ꯎꯝ ꯍꯥꯏꯗꯤ ꯎꯝ ꯑꯦꯛꯁꯇꯦꯟ ꯑꯣꯏꯈ꯭ꯔꯦ ꯍꯥꯏꯌꯦꯕ ꯑꯗꯨꯏ ꯁꯥꯗꯣ ꯑꯗꯨꯗꯣ ꯃꯅꯤꯄꯨꯔꯗ ꯂꯩꯕ ꯎꯔꯦ ꯍꯥꯏꯕ꯭ꯔꯥ ꯀꯩꯅꯣꯝ ꯍꯥꯏꯕꯒꯤ ꯑꯃ ꯊꯦꯡꯅꯩꯌꯦꯕ
ꯑꯣ ꯑꯗꯨꯗꯤ ꯌꯥꯝ ꯅꯨꯡꯉꯥꯏꯕ ꯄꯥꯎꯅꯤ ꯅꯠꯇ꯭ꯔꯥ
ꯎꯝ ꯑꯗꯨ ꯗꯥꯏꯔꯦꯛ ꯀꯦꯃꯦꯔꯥꯒꯨꯝꯕ ꯐꯨꯇꯦꯖ ꯐꯪꯕ ꯑꯣꯏꯗꯣꯏꯅꯦꯕ
ꯑꯥ ꯅꯦꯠꯋꯥꯛ ꯈꯔ ꯅꯨꯡꯉꯥꯏꯇꯕ꯭ꯔꯥ ꯑꯃ ꯈꯣꯟꯖꯦꯟ ꯆꯞ ꯆꯞ ꯆꯞꯄꯤꯗꯣ ꯇꯧꯋꯦ
ꯑꯩꯒꯤ ꯑꯃꯨꯛ ꯅꯦꯠꯋꯥꯛ ꯅꯨꯡꯉꯥꯏꯔꯝꯃꯔꯣꯏ
ꯃꯩ ꯃꯨꯠꯈ꯭ꯔꯥꯕꯣ ꯃꯩ ꯃꯨꯠꯈ꯭ꯔꯥꯕꯣ ꯑꯣ ꯑꯣ
ꯅꯦꯠꯋꯥꯛꯁꯦ ꯀꯩꯅꯣ ꯇꯧꯕꯅꯦ ꯁꯤ ꯑꯦꯞꯁꯦ ꯅꯦꯠꯋꯥꯛꯁꯦ ꯑꯃꯨꯛ ꯑꯃꯨꯛ ꯇꯠꯄꯅꯦ ꯑꯗꯨꯝ ꯇꯥꯟꯅꯗꯕꯅꯦ
ꯎꯝ
ꯇꯠꯄꯗꯤ ꯇꯠꯀꯦ ꯇꯧꯋꯤꯗꯥ
ꯍꯣꯏ ꯍꯣꯏ ꯃꯃꯥꯡꯗ ꯑꯃꯨꯛ ꯇꯠꯈ꯭ꯔꯦꯅ ꯎꯝ ꯁꯦꯡꯉꯦ ꯁꯦꯡꯉꯦ ꯎꯝ
ꯑꯃꯨꯛ ꯑꯃꯨꯛꯅꯦ ꯇꯠꯄꯅꯦꯕ ꯍꯥꯏꯗꯤꯅꯦ ꯐꯖꯅ ꯋꯥꯔꯤ ꯁꯥꯟꯅꯕ ꯌꯥꯗꯕꯅꯦꯕ ꯎꯝ
ꯎꯝ
ꯑꯥ ꯇꯥꯟꯅ ꯑꯃꯅ ꯑꯃꯨꯛ ꯇꯥꯟꯅꯕ ꯑꯃꯅ ꯑꯃꯨꯛ ꯇꯥꯟꯅꯗꯕ ꯑꯗꯣ ꯅꯦꯠꯋꯥꯛ ꯑꯃꯨꯛ ꯅꯨꯡꯉꯥꯏꯔꯝꯕ ꯃꯇꯥꯡ ꯑꯃꯁꯨ ꯌꯥꯎꯈꯔꯦ ꯑꯗꯨꯝ ꯀꯩꯝ ꯇꯧꯈꯤꯗꯕ
ꯍꯣ ꯍꯣꯏ ꯃꯇꯥꯡ ꯑꯝꯁꯨ ꯌꯥꯎꯈ꯭ꯔꯦ ꯀꯩꯝ ꯇꯧꯗꯕ ꯁꯠ ꯁꯠ ꯑꯗꯨꯝ ꯇꯥꯟꯅꯕꯤ ꯈꯣꯠꯄꯤ
ꯍꯣꯏ ꯍꯟꯗꯛꯇꯤ ꯄ꯭ꯔꯣꯕ꯭ꯂꯦꯝ ꯌꯥꯝ ꯂꯩꯌꯦ ꯇꯧꯔꯛꯄꯁꯨ ꯌꯥꯗꯕꯤ
ꯃꯥꯅꯦ
ꯑꯗꯒꯤꯗꯤ ꯑꯃꯨꯛ ꯇꯧꯔꯦ ꯅꯣꯏ ꯎꯆꯦꯛꯇꯤ ꯑꯃꯨꯛ ꯈꯣꯡꯉꯛꯑꯦ
ꯈꯣꯏ ꯎꯆꯦꯛꯂꯣ
ꯎꯝ
ꯑꯗꯨꯝ ꯈꯣꯡꯉꯦ ꯍꯥꯏ ꯍꯥꯏꯗꯤ ꯑꯗꯨꯝ ꯂꯦꯞꯇꯕꯤ ꯑꯗꯨꯝ ꯈꯣꯡꯉꯦ ꯂꯥꯞꯅ ꯅꯛꯅ
ꯋꯥꯕꯨ ꯋꯥꯔꯝꯃꯅꯤ ꯉꯁꯥꯏꯗꯩ ꯈꯣꯡꯉꯛꯏꯅꯦ
ꯎꯆꯦꯛ ꯃꯥꯟꯅꯗꯦ ꯑꯗꯨꯅꯅꯦ ꯑꯩꯅ ꯉꯁꯥꯏ ꯂꯩꯔꯝꯃꯤ ꯎꯆꯦꯛꯇꯨꯒ ꯃꯈꯣꯟ ꯃꯥꯟꯅꯕꯣ ꯍꯧꯖꯤꯛ
ꯃꯥꯟꯅꯒꯦ ꯇꯧꯋꯦ ꯇꯥꯕꯗꯗꯤ
ꯍꯣꯏ ꯎꯆꯦꯛ ꯌꯥꯝꯃꯦ ꯑꯗꯨꯅꯅꯦ
ꯑꯣ ꯎꯆꯦꯛ ꯑꯣꯏꯅ ꯂꯣꯏꯔꯕꯣ
ꯎꯆꯦꯛꯁꯦ ꯑꯩꯈꯣꯏꯅ ꯂꯣꯏꯖꯔꯨꯕ ꯅꯠꯇꯦ ꯅꯦꯆꯔꯦꯜꯂꯤ ꯂꯥꯛꯑꯒ ꯂꯩꯖꯕꯅꯦ ꯑꯗꯣ ꯑꯩꯈꯣꯏꯅ ꯁꯨꯡꯎ ꯎꯗꯕ ꯎꯆꯦꯛ ꯑꯝꯗꯤꯅꯦ
ꯎꯝ
ꯍꯥꯏꯗꯤ ꯁꯨꯡꯎ ꯎꯗꯕ ꯎꯆꯦꯛ ꯈꯔꯗꯤ ꯀꯩꯅꯣꯗ ꯎꯕ ꯐꯪꯉꯦ ꯍꯥꯏꯗꯤ ꯑꯥ ꯑꯩꯈꯣꯏ ꯆꯝꯄꯨ ꯈꯥꯡꯄꯣꯛ ꯍꯥꯏꯅ ꯂꯩꯌꯦꯕꯀꯣ
ꯀꯔꯤ
ꯆꯝꯄꯨ ꯈꯥꯡꯄꯣꯛ ꯑꯣꯏꯅ ꯑꯥ ꯁꯪ ꯉꯥꯛꯇ ꯍꯥꯏꯗꯤ ꯐ꯭ꯂꯣꯇꯤꯡ ꯑꯣꯏꯅꯀꯣ ꯍꯥꯏꯗꯤ ꯑꯥ ꯉꯥ ꯐꯥꯔꯒ ꯍꯤꯡꯖꯕ ꯈꯣꯠꯆꯕ ꯀꯥꯡꯕꯨ ꯈꯔ ꯂꯩꯖꯩꯌꯦꯕꯀꯣ
ꯎꯝ
ꯑꯥ ꯑꯗꯨꯃꯥꯏꯅ ꯇꯧꯕ ꯃꯐꯝ ꯑꯃ ꯂꯩ ꯑꯗꯨꯗꯗꯤ ꯍꯥꯏꯗꯤ ꯑꯩꯈꯣꯏꯒꯤ ꯁ꯭ꯋꯥꯏꯗ ꯅꯤꯟ ꯈꯣꯡꯕ ꯍꯥꯏꯗꯤ ꯕꯣꯠ ꯀꯨꯝꯕ ꯁꯤꯖꯤꯟꯅꯩꯗꯅ ꯑꯩꯈꯣꯏ ꯁ꯭ꯋꯥꯏꯗꯅ ꯑꯃꯨꯛ
ꯎꯝ
ꯑꯗꯨ ꯃꯐꯝꯗꯨꯅ ꯕꯣꯠ ꯀꯩꯀꯥ ꯑꯝꯇ ꯆꯪꯍꯟꯗꯦꯕ ꯑꯣꯡꯂꯤ ꯑꯥ ꯀꯩꯅꯣ ꯅꯧꯅ ꯍꯣꯟꯕ ꯍꯤ ꯈꯛ ꯆꯪꯍꯜꯂꯦꯕ ꯑ ꯑꯗꯨꯃꯛ ꯅꯠꯇꯦ ꯈꯔ ꯂꯥꯞ ꯌꯥꯝ ꯂꯥꯞ ꯈꯔ ꯂꯥꯞꯄꯦ
ꯈꯪꯗꯦ ꯉꯁꯤꯅ ꯑꯍꯥꯟꯕ ꯇꯥꯏꯅꯦ
ꯍꯣꯏ ꯑꯗꯨꯗ ꯑꯗꯨꯗꯗꯤ ꯑꯩꯈꯣꯏꯅ ꯎꯒꯦ ꯐꯪꯒꯤꯗ꯭ꯔꯕ ꯎꯆꯦꯛ ꯈꯔꯗꯤ ꯑꯗꯨꯝ ꯐꯖꯅ ꯎꯕ ꯐꯪꯉꯤ ꯑꯗꯥꯏꯗ
ꯑ ꯐꯖꯕꯔꯥ
ꯐꯖꯩ ꯑꯗꯒꯤ ꯎꯆꯦꯛ ꯁꯪꯒꯨ ꯁꯪꯒꯨ ꯂꯣꯛꯇꯥꯛꯇ